ꯍꯜ
ꯑꯣ ꯀꯩ ꯍꯥꯏꯒꯦꯏꯇꯥ
ꯇ ꯇꯥꯕ꯭ꯔꯣ ꯇ ꯋꯔ ꯁꯥꯟꯅꯗꯕꯁꯨ ꯌꯥꯝꯅ ꯀꯨꯏꯔꯦ ꯏꯇꯥꯁꯤꯕꯨ ꯀꯃꯥꯏꯅ ꯇꯧꯔꯤꯒꯦ ꯅꯨꯡꯉꯥꯏꯔꯤꯕꯅ ꯍꯪꯒꯦꯅ ꯇꯧꯔꯛꯏꯅꯦ ꯏꯇꯥ
ꯑꯁ ꯀꯗꯥꯏꯗꯒꯤ ꯅꯨꯡꯉꯥꯏꯕꯅꯣꯗ ꯍꯧꯖꯤꯛ ꯃꯇꯝꯗꯕꯨ ꯅꯨꯡꯉꯥꯏꯕ ꯚꯥꯏ ꯇꯣ ꯑꯃꯨꯛ ꯂꯩꯔꯤꯕ꯭ꯔꯥ ꯑꯩꯗꯤꯑꯣ ꯑꯩꯗꯤ ꯋꯥ ꯅꯨꯡꯉꯥꯏꯕꯗꯤ ꯂꯥꯏꯔꯅꯅꯦ ꯍꯤꯡꯉꯤ ꯍꯥꯏꯕꯁꯤꯕꯨ ꯀꯥꯎꯗꯅꯅꯦ ꯂꯩꯔꯤꯕꯅꯤ ꯅꯪ ꯀꯃꯥꯏ ꯀ ꯃꯥꯏꯄꯜꯒ ꯀꯦ ꯀꯩ ꯇ ꯎ ꯌꯦ
ꯑꯣ ꯏꯇꯥ ꯑꯩꯕꯨꯗꯤꯅꯦ ꯐꯤ ꯁꯥꯔꯤꯌꯦ ꯏꯇꯥꯗꯤ ꯀꯩ ꯀꯩ ꯍꯣꯠꯅꯔꯤꯒꯦ
ꯑꯥ ꯑꯩꯕꯨꯗꯤ ꯅꯣꯡꯉꯥꯟꯕꯒ ꯅꯣꯡꯉꯥꯟꯕꯒ ꯀꯩꯅꯣ ꯀꯩꯊꯦꯜꯗ ꯄꯣꯠ ꯌꯣꯜꯂꯤꯅꯦꯅ ꯆꯛ ꯔꯥꯅꯤ ꯅꯨꯃꯤꯠ ꯇꯥꯔꯥ ꯍꯜꯂꯛꯑ ꯑꯅꯤ ꯑꯗꯨ ꯃꯉꯥꯏ ꯀꯩꯅꯣ ꯑꯩꯒꯤꯕꯨ ꯑꯩ ꯊꯕꯛ ꯆꯠꯂꯤꯅꯦ ꯃꯌꯥꯝꯅ ꯊꯕꯛ ꯆꯠꯄ ꯉꯥꯟꯗꯅꯅꯦ ꯑꯩꯅ ꯗꯤ ꯁꯣꯝꯗ ꯄꯣꯠ ꯑꯣꯏꯔꯤꯁꯦ ꯈꯪꯕ ꯖꯥꯠ ꯅꯠꯇꯦ ꯌꯨꯝꯒꯤ ꯃꯤꯅꯒꯅꯦ ꯎꯗ꯭ꯔꯕꯅꯤꯅ ꯑꯋꯥꯕꯒ ꯑꯝꯇ ꯈꯟꯄꯣꯠꯇꯦꯗ
ꯏꯇꯥ ꯑꯗꯨꯕꯨ ꯄꯣꯠ ꯌꯣꯜꯗꯨꯕꯨ ꯀꯌꯥꯝ ꯀꯌꯥꯝ ꯁꯤꯠꯀꯦ
ꯄꯣꯠꯄꯨꯗꯤ ꯑꯩꯅ ꯌꯣꯜꯂꯤ ꯗꯨꯒꯤ ꯃꯇꯨꯡ ꯏꯟꯅꯕꯨꯗꯤ ꯑꯗꯨꯝ ꯌꯥꯝꯅ ꯀꯟꯅ ꯃꯥꯡꯖꯕꯕꯨꯗꯤ ꯑꯣꯏꯗꯦ ꯈꯔ ꯑꯗꯨꯝ ꯆꯠꯅꯕ ꯌꯥꯕ ꯍꯥꯏꯗꯨꯅꯤ ꯏꯇꯥ ꯅꯪꯗꯤ ꯀꯩꯀꯩ ꯇꯧꯔꯤꯒꯦ ꯍꯧꯖꯤꯛꯀꯥꯟꯕꯣ
ꯑꯩꯗꯤ ꯁꯦ ꯑꯦ ꯐꯤ ꯁꯥꯔꯤꯌꯦ ꯏꯇꯥ
ꯌꯥꯝ ꯐꯩꯅꯦ ꯅꯪ ꯈ꯭ꯋꯥꯡ ꯅꯥꯔꯝꯃꯦ ꯍꯥꯏꯕꯗꯨꯕꯣ ꯐꯈ꯭ꯔꯕ꯭ꯔꯣ
ꯎ ꯅꯍꯥꯟꯅꯦ ꯏꯆꯥ ꯅꯨꯨꯄꯤꯅꯅꯦ ꯗꯣꯛꯇꯔꯗ ꯆꯠꯂꯒ ꯌꯦꯡꯊꯣꯛꯁꯦꯅ ꯌꯥꯝꯃꯟꯗꯗꯅ ꯌꯦꯡꯉꯨꯔꯦ ꯑꯗꯨꯗꯒꯤ ꯌꯦꯡꯉꯨꯕꯗꯒꯤ ꯗꯣꯛꯇꯔꯅ ꯍꯤꯗꯥꯛ ꯃꯅꯤꯡ ꯆꯥꯎꯑꯣꯅ ꯆꯥꯍꯜꯂꯦꯕꯀꯣ ꯑꯗꯨꯗꯩ ꯈꯔꯗꯤ ꯐꯔꯦ ꯈꯌꯥꯥꯡ ꯌꯥꯡꯉꯦ ꯑꯩ ꯉꯝꯃꯅꯤꯗ ꯐꯤ ꯁꯥꯔꯒꯦ ꯏꯆꯥꯒꯤ ꯀꯣꯂꯦꯖꯀꯤ ꯑꯦꯠꯃꯤꯁꯟ ꯇꯧꯕꯒꯤ ꯄꯩꯁꯥ ꯂꯩꯇꯦ ꯈꯣꯠꯇꯦ ꯍꯥꯏꯕꯗꯨꯗꯅꯦ ꯑꯩꯁꯦ ꯀꯥꯈꯠꯂꯒ ꯐꯤꯒꯒ ꯁꯥꯔꯝꯃꯅꯤ ꯑꯗꯨꯗꯤ ꯏꯇꯥꯒ ꯋꯥꯔꯤ ꯁꯥꯟꯅꯗꯕ ꯌꯥꯝꯅ ꯀꯨꯏꯔꯦ ꯇꯥꯗꯕꯨ ꯀꯝꯅꯧꯔꯤ ꯑꯣꯖꯥꯅ ꯅꯨꯡꯉꯥꯏ ꯏꯖꯥꯂꯥꯅ ꯍꯪꯒꯦꯅ ꯐꯣꯟ ꯇꯧꯔꯛꯏꯅꯦ ꯏꯇꯥ ꯅꯪꯕꯣ ꯅꯋꯥ ꯅ ꯄꯥꯎꯁꯨ ꯇꯥꯗ ꯀꯨꯏꯔꯦ ꯌꯨꯝ ꯄꯥꯟꯅꯈꯤꯕꯗꯒꯤ ꯃꯥ ꯃꯥꯒꯤ ꯆꯠꯂꯝꯕꯤꯗ ꯆꯠꯅꯈꯤꯕꯗꯒꯤ ꯍꯧꯖꯤꯛꯇꯤ ꯅꯣꯡ ꯐꯥꯗꯣꯛ ꯅꯨꯡꯉꯥꯏꯔꯤꯕ ꯍꯥꯏꯕꯁꯤ ꯅꯠꯇꯅ ꯎꯄꯥꯏꯗꯤ ꯂꯩꯇꯦ ꯏꯇꯥ ꯍꯥꯟꯅꯅ ꯂꯩꯀꯥꯏ ꯑꯃꯠꯇꯗ ꯂꯩꯃꯤꯟꯅꯕꯅꯤꯅ ꯏꯇꯥ ꯑꯗꯨꯗ ꯆꯠꯂꯨꯁꯦ ꯑꯗꯨ ꯆꯥꯔꯨꯁꯦ ꯍꯥꯏꯕꯗ ꯍꯧ ꯍꯧ ꯍꯧꯁꯦ ꯊꯣꯛꯂꯕꯅꯤꯗꯣ ꯍꯧꯖꯤꯛꯇꯤ ꯑꯗꯨꯁꯨ ꯅꯠꯇ꯭ꯔꯦ ꯃꯇꯝ ꯀꯨꯏꯔꯦ ꯎꯅ ꯑꯗꯨꯒ ꯌꯨꯝ ꯍꯦꯛ ꯄꯥꯟꯈꯤꯕꯗꯒꯩ ꯃꯥꯒꯤ ꯃꯥꯒꯤ ꯊꯣꯛꯄ ꯂꯩꯅꯈꯤꯕꯅꯤꯅ ꯈꯪꯗꯦꯗ ꯊꯋꯥꯏꯁꯤ ꯅꯨꯡꯉꯥꯏꯇꯦ ꯑꯉꯥꯡ ꯑꯣꯏꯔꯤꯉꯥꯏꯒꯤ ꯋꯥꯔꯤꯗꯣ ꯅꯤꯡꯁꯤꯡꯉꯛꯑꯒ ꯄꯨꯛꯅꯤꯡꯁꯦ ꯑꯃꯨꯛ ꯅꯨꯡꯁꯤꯔꯛꯑꯦꯅ ꯍꯧꯅꯅ ꯇꯧꯔꯤꯁꯦ ꯏꯇꯥ
ꯑꯗꯨꯗꯤꯅꯦ ꯃꯇꯝꯗꯨꯗꯗꯤ ꯀꯌꯥ ꯅꯨꯡꯉꯥꯏꯅ ꯑꯩꯈꯣꯏꯅ ꯄꯨꯟꯂ ꯆꯥꯗꯅ ꯂꯩꯔꯛꯏꯕ ꯑꯗꯨꯛ ꯅꯨꯡꯉꯥꯏ ꯄꯨꯟꯁꯤꯗꯣ ꯑꯃꯨꯛ ꯍꯜꯂꯛꯑꯔꯣꯏꯅꯦ ꯍꯧꯖꯤꯛꯇꯤ ꯑꯩꯅ ꯀꯩꯊꯦꯜ ꯆꯠꯂꯤꯅꯦ ꯆꯠꯈꯤꯕꯗꯒꯤꯅꯦ ꯌꯨꯝꯒꯤ ꯑꯉꯥꯡ ꯏꯁꯨꯒꯁꯦ ꯑꯝꯇ ꯎꯕ ꯐꯪꯗ꯭ꯔꯕꯅꯦ ꯑꯩ ꯍꯦꯛ ꯍꯜꯂꯛꯄꯗꯗꯤ ꯍꯥꯏꯗꯤ ꯑꯉꯥꯡꯗꯣ ꯍꯦꯛ ꯇꯨꯝꯃ ꯂꯩꯔꯝꯕ ꯑꯌꯨꯛꯇꯅ ꯍꯦꯛ ꯃꯣꯏꯒꯤ ꯂꯥꯏꯔꯤꯛ ꯇꯝꯃꯦꯅ ꯍꯧꯖꯤꯛꯀꯥꯟꯗꯤ ꯉꯟꯅ ꯉꯟꯅꯁꯨ ꯆꯠꯅꯔꯦꯅꯦ ꯉꯥꯏꯍꯥꯛꯇꯪ ꯍꯦꯛ ꯂꯩꯃꯦ ꯑꯗꯨꯏꯗꯨꯁꯨꯅꯦ ꯑꯩꯁꯨ ꯊꯣꯛꯂꯛ ꯑꯉꯥꯡꯗꯨꯁꯨ ꯑꯗꯨꯝ ꯆꯠꯈꯤ ꯑꯗꯨꯝ ꯃꯇꯝ ꯃꯥꯟꯅꯕ ꯏꯁꯨꯒꯗꯣ ꯄꯝꯅ ꯂꯧꯗꯅ ꯂꯩ ꯒꯗꯕ ꯃꯇꯝꯁꯤꯗꯅꯦ ꯑꯩꯅ ꯀꯩꯅꯣ ꯈꯪꯗꯦ ꯊꯕꯛ ꯁꯨꯔꯒ ꯑꯃꯨꯛ ꯁꯦꯟ ꯇꯥꯂꯤꯅꯦꯅ ꯈꯪꯗꯦꯗꯥꯏ ꯅꯪꯒꯤ ꯐꯤ ꯁꯥꯕ ꯅꯪꯒꯤ ꯐꯤ ꯁꯥꯕꯗꯨꯕꯨ ꯏꯀꯥꯟ ꯀꯥꯟꯅꯔꯤꯕ ꯅꯠꯇ꯭ꯔꯣ
ꯑꯥ ꯍꯧꯖꯤꯛꯇꯤ ꯂꯨꯍꯣꯡ ꯄꯊꯥ ꯑꯣꯏꯕꯅꯤꯅ ꯐꯤꯗꯨꯕꯨꯗꯤ ꯃꯌꯥꯗ ꯑꯩꯒꯤ ꯁꯥꯔꯛꯑꯣ ꯑꯩꯒꯤꯁꯨ ꯁꯥꯔꯛꯑꯣ ꯑꯩꯒꯤꯁꯨ ꯁꯥꯕꯤꯔꯛꯑꯣ ꯍꯥꯏꯕꯒꯤꯅꯦ ꯈꯔꯕꯨꯗꯤ ꯁꯤꯠꯂꯤꯌꯦ ꯑꯗꯨꯒꯅꯦ ꯏꯇꯥ ꯏꯇꯥ ꯍꯣꯏꯒꯤ ꯏꯆꯥꯗꯨ ꯅꯨꯄꯤ ꯊꯤꯖꯤꯜꯂꯅꯤꯅ ꯈꯔ ꯏꯃꯧꯗ ꯃꯇꯦꯡ ꯃꯇꯦꯡ ꯄꯥꯡꯉꯝꯃꯅꯤ ꯑꯩꯈꯣꯏꯁꯤꯗꯤꯅꯦ ꯏꯆꯥ ꯅꯨꯨꯄꯥꯁꯤꯅꯅꯦ ꯅꯨꯄꯤ ꯊꯤꯌꯨ ꯍꯥꯏꯕꯁꯤꯅꯦ ꯁꯨꯡꯌꯥꯌꯥꯕ ꯀꯧꯗꯦ ꯍꯧꯖꯤꯛꯀꯥꯟ ꯅꯨꯄꯤꯁꯤꯡꯁꯦ ꯂꯧꯕ ꯌꯥꯕ ꯅꯠꯇꯦ ꯁꯤꯅꯕꯨ ꯋꯥꯏ ꯆꯥꯏ ꯈꯪꯉꯕ꯭ꯔꯥ ꯃꯥꯅ ꯑꯩꯗꯤꯅꯦ ꯏꯕꯨꯡꯉꯣ ꯅꯪꯕꯨꯅꯦ ꯍꯥꯏꯔꯨꯕꯁꯦ ꯏꯃꯥ ꯅꯪꯅ ꯍꯥꯏꯔꯛꯀꯗꯣꯏꯗꯣ ꯑꯩ ꯈꯪꯉꯦ ꯑꯩ ꯅꯨꯄꯤ ꯊꯤꯅꯤꯡꯗ꯭ꯔꯤꯁꯤꯅꯕꯨ ꯒ꯭ꯌꯥꯟ ꯅꯪ ꯉꯥꯎꯋꯦꯕꯅꯦ ꯅꯪꯕꯨ ꯑꯣꯏꯕꯦꯝꯃ
ꯎ ꯃꯥꯁꯨ ꯎꯊꯣꯛꯅ ꯒ꯭ꯌꯥꯟ ꯇꯥꯈꯤꯗꯦꯗ ꯃꯃꯥ ꯍꯣꯏꯅ ꯋꯥꯔꯤꯗꯣ ꯎꯕꯗꯤ ꯌꯥꯔꯕꯅꯤ ꯆꯍꯤ ꯃꯇꯥꯡꯗꯨꯒ ꯍꯥꯏꯔꯗꯤ ꯃꯥꯁ ꯍꯥꯟꯅꯗꯤ ꯑꯉꯥꯡ ꯑꯣꯏꯔꯤꯀꯥꯟꯗꯗꯤ ꯒ꯭ꯌꯥꯟ ꯌꯥꯝ ꯇꯥꯒꯤꯈꯤꯕꯅꯤ ꯒ꯭ꯌꯥꯟ ꯇꯥꯏ ꯍꯥꯏꯃꯟꯗꯅ ꯀꯔꯣꯝ ꯊꯣꯛꯑꯒ ꯋꯥꯕꯥ ꯉꯕꯨ ꯑꯗꯨ ꯑꯩꯒꯤꯁꯨꯅꯦ ꯑꯇꯣꯝꯕꯗꯣ ꯄꯥꯜꯂꯣ ꯌꯥꯗꯦ ꯑꯍꯟꯁꯤꯕꯨꯗꯤ ꯍꯥꯏ ꯍꯥꯏꯗꯅ ꯃꯇꯥꯡ ꯃꯇꯝ ꯆꯥꯅꯕꯨꯗꯤ ꯑꯗꯨꯝ ꯄꯥꯟꯒꯂꯦ ꯏꯁꯨꯒ ꯎꯕꯗ ꯀꯌꯥ ꯅꯨꯡꯉꯥꯏꯖꯈ꯭ꯔꯕ ꯊꯕꯛ ꯐꯅ ꯌꯥꯝꯅ ꯋꯥꯔꯨꯔꯁꯨꯅꯦ ꯆꯠꯂꯨꯔꯁꯨ ꯋꯥ ꯏꯁꯥ ꯆꯣꯛꯊꯔꯛꯑꯦ ꯍꯥꯏꯕꯗꯨꯅꯦ ꯃꯁꯛꯇꯨꯏꯕꯗ ꯂꯣꯏ ꯍꯦꯛ ꯀꯥꯎꯕ ꯅꯣꯡ ꯐꯥꯗꯣꯛꯀꯕ ꯅꯨꯡ ꯂꯩꯗꯅꯒ ꯀꯩꯊꯦꯜ ꯀꯥꯗꯕ ꯅꯨꯃꯤꯠꯇꯤ ꯅꯨꯡꯉꯥꯏꯖꯈ꯭ꯔꯦ ꯑꯩꯗꯤ ꯅꯪꯗꯤ ꯏꯆꯥꯅꯨꯄꯥꯗꯨꯁꯨ ꯂꯨꯍꯣꯡꯉꯣ ꯌꯥꯗꯦ ꯍꯥꯏꯔꯕꯅꯤꯅ ꯅ ꯑꯨꯗꯨꯒꯗꯨ ꯎꯅꯤꯡ ꯎꯅꯤꯡꯅ ꯎꯔꯝꯃꯔꯣꯏꯅꯦ
ꯎꯗꯤꯌꯦ ꯅꯆꯥꯅꯨꯄꯤ ꯑꯇꯣꯝꯕꯤ ꯑꯃ ꯍꯟꯇꯛ ꯀꯣꯂꯦꯖ ꯀꯥꯏꯅ ꯇꯧꯈꯤꯕꯗꯨꯅ ꯀꯌꯥꯝ ꯀꯥꯔꯕ ꯀꯃꯥꯏꯅ ꯇꯧꯔꯒꯦ ꯀꫪꯥꯏ ꯗꯅꯣ ꯃꯥꯅ ꯇꯝꯃꯤꯗꯨꯅ
ꯏꯆꯥꯅꯨꯄꯤꯗꯨ ꯑꯣ ꯀꯩꯅꯣ ꯃꯣꯏꯒꯤ ꯀꯔꯤ ꯂꯝ ꯀꯥꯎ ꯒꯔꯦꯅꯦ ꯐꯝꯗꯨꯕꯨ ꯑꯗꯨꯋꯥꯏꯗ ꯑꯩꯀꯣꯏꯕꯗꯒꯤ ꯈꯔ ꯆꯠꯂꯒ ꯂꯩꯕꯅꯤꯅꯦ ꯑꯁ ꯑꯍꯟ ꯑꯣꯏꯁꯤꯜꯂꯛꯄꯩꯔ ꯀꯩꯅꯣ ꯀꯣꯛꯀꯁꯦ ꯌꯥꯗ꯭ꯔꯦꯗ ꯀꯩꯊꯦꯜꯗ ꯃꯌꯥꯝ ꯉꯥꯡꯅꯕꯗꯅꯦ ꯂꯣꯏꯅ ꯍꯦꯛ ꯅꯤꯡꯁꯤꯡꯗꯕ ꯅꯤꯡꯁꯤꯡꯕꯒ ꯑꯝꯇ ꯉꯝꯗ꯭ꯔꯕꯅꯦ ꯑꯃꯃꯨꯛ ꯉꯥꯡꯅ ꯑꯃꯃꯨꯛ ꯉꯥꯡꯅ ꯃꯥꯗꯣ ꯅꯨꯡꯇꯤꯒꯤ ꯆꯠꯂꯤꯅ ꯆꯠꯂꯤ ꯑꯗꯣ ꯑꯗꯣ ꯈꯪꯗꯦ ꯑꯩꯒꯗꯤ ꯌꯥꯝ ꯈꯦꯠꯅꯩ ꯑꯈꯣꯏꯅꯗꯤ ꯂꯥꯡꯕ ꯈꯣꯠꯄꯁꯦ ꯌꯥꯝ ꯄꯥꯝꯃꯛꯏꯗꯅ ꯑꯩ ꯏꯆꯥ ꯅꯨꯄꯤꯁꯦ ꯂꯥꯡ ꯃꯣꯂꯦ ꯂꯣꯝꯗ ꯆꯠꯈꯗ꯭ꯔꯅ ꯄꯥꯈꯠꯃꯟꯕꯩꯔ ꯀꯔꯤꯅꯣ ꯈꯪꯗꯦ ꯂꯥꯏꯔꯤꯛꯇꯧꯔꯤꯅꯤ ꯂꯥꯏꯔꯤꯛ ꯂꯥꯏꯔꯤꯛꯄꯨꯗꯤ ꯐꯅ ꯐꯔꯤ ꯃꯥꯕꯨꯗꯤ ꯃ ꯑꯩꯒ ꯃꯥꯥꯟꯅꯗꯦ ꯑꯇꯩꯁꯤꯅ ꯏꯔꯥꯡ ꯐꯔꯥꯡ ꯈꯔ ꯌꯥꯎꯔꯤ ꯏꯆꯥꯅꯨꯄꯤꯁꯤꯗꯤꯅꯦ ꯄꯨꯔꯥ ꯑꯩꯗꯤ ꯄꯥꯎꯕꯨ ꯄꯥꯈꯠꯂꯕꯅꯤ ꯃꯥꯁꯤꯅ ꯀꯔꯣꯝ ꯊꯣꯛꯍꯜꯗꯣꯏꯅꯣ ꯀꯃꯥꯏꯅ ꯇꯧꯔꯛꯇꯣꯏꯅꯣꯅ ꯀꯣꯂꯦꯖ ꯆꯠꯂꯂꯅꯤ ꯍꯜꯂꯛꯑꯅꯤ ꯑꯉꯥꯡ ꯀꯩꯅꯣ ꯃꯣꯏꯒꯤ ꯀꯔꯤ ꯂꯥꯏꯔꯤꯛ ꯇꯥꯛꯄ ꯄ꯭ꯔꯥꯏꯚꯦꯠ ꯈꯔ ꯇꯝꯃꯅꯤ ꯑꯗꯨꯒ ꯑꯗꯨꯝ ꯂꯩꯔꯤꯌꯦ ꯄꯥꯥꯡꯒꯁꯨ ꯇꯧꯊ ꯊꯣꯛꯇꯦ ꯃꯥꯒꯤ ꯃꯄꯥꯟ ꯊꯣꯛꯄꯕꯨꯖꯥ ꯂꯥꯏꯔꯤꯛ ꯇꯝꯕ ꯆꯠꯄꯗꯨꯅ ꯂꯣꯏꯔꯦ ꯑꯗꯒꯤ ꯑꯉꯥꯡ ꯁꯤꯡꯗꯨꯁꯨ ꯃꯃꯥ ꯃꯄꯥꯁꯤꯡꯅ ꯑꯩꯅ ꯏꯆꯥ ꯅꯨꯨꯄꯤꯁꯦ ꯋꯥꯔꯝꯃꯅꯤ ꯈꯣꯠꯂꯅꯤ ꯌꯥꯝ ꯊꯥꯔꯛꯀꯅꯨꯁꯨꯅꯦ ꯃꯥꯅ ꯑꯉꯥꯡꯁꯤꯡꯁꯤꯅ ꯌꯥ ꯃꯉꯣꯟꯗ ꯆꯝꯒꯦ ꯍꯥꯏꯌꯦꯅ ꯂꯣꯏ ꯍꯥꯏꯌꯦꯅꯅꯦꯉꯣꯟ ꯂꯣꯏꯅ ꯍꯦꯛ ꯂꯥꯛꯄ ꯌꯨꯝꯗꯒꯅꯦ ꯑꯩꯅꯒ ꯂꯩꯕ ꯑꯣꯏꯇꯥꯔꯗꯤ ꯈꯔ ꯈ ꯌꯦꯡꯁꯤꯟꯕꯤ ꯇꯧꯕ ꯑꯌꯨꯛ ꯆꯠꯊꯣꯛꯑꯕꯅꯤꯅ ꯃꯥꯁꯨ ꯑꯗꯨꯝ ꯃꯊꯟꯇ ꯆꯥꯛꯀ ꯆꯥꯛ ꯌꯦꯟꯁꯥꯡꯒꯁꯨ ꯃꯥ ꯂꯧ ꯍꯣꯠꯅꯔꯤꯅꯦ ꯃꯅꯝ ꯑꯗꯨ ꯁꯨꯝ ꯃꯉꯥ ꯑꯅꯤ ꯁꯨꯕ ꯃꯁꯥ ꯋꯥꯏ ꯁꯪꯗꯗꯅ ꯂꯩꯔꯤꯌꯦ
ꯍꯩꯃꯥ ꯍꯩꯃꯥ ꯑꯅꯤ ꯁꯨꯗꯣꯔꯣ ꯃꯣꯏꯔꯦ ꯐꯩꯌꯦ ꯅꯆꯥꯅꯨꯕꯤꯗꯨꯁꯨ ꯌꯥꯝꯅ ꯒ꯭ꯌꯥꯟ ꯇꯥꯕꯅꯦ ꯑꯩꯒꯤꯁꯨꯅꯦ ꯏꯆꯥ ꯅꯨꯄꯤ ꯑꯃ ꯍꯦꯛ ꯌꯥꯎꯖꯔꯝꯃꯗꯤ ꯐꯗꯧꯕ ꯅꯨꯄꯥ ꯉꯥꯛꯇ ꯍꯦꯛ ꯑꯍꯨꯝ ꯄꯣꯛꯁꯟꯗꯅꯅꯦ ꯑꯍꯟꯁꯨ ꯅꯨꯄꯤꯁꯨꯁꯨ ꯌꯥꯗꯦ ꯑꯗꯨꯅ ꯑꯥ ꯃꯄꯥꯥꯟ ꯂꯝꯗ ꯂꯥꯏꯔꯤꯛ ꯇꯝꯃꯤꯟꯅ ꯆꯠꯈ꯭ꯔꯦ ꯑꯃ ꯑꯇꯣꯝꯕꯗꯨꯅꯅꯦ ꯀ꯭ꯂꯥꯁꯇꯣ ꯌꯥꯝꯗ꯭ꯔꯤꯌꯦ ꯀꯥꯔꯤꯁꯦ ꯑꯍꯟꯁꯤꯗꯤ ꯈꯤꯇꯪ ꯊꯤꯖꯤꯜꯂꯛꯑꯗꯤ ꯅꯨꯄꯤꯗꯣ ꯏꯃꯧꯗꯨꯁꯨ ꯏꯆꯥ ꯅꯨꯨꯄꯤꯒꯨꯝꯕꯅꯤ ꯑꯦ ꯏꯃꯥꯗꯣ ꯁꯨꯃꯥꯏ ꯁꯨꯃꯥꯏꯅ ꯇꯧꯋꯦꯅ ꯇꯥꯊꯣꯛ ꯇꯥꯁꯤꯟ ꯇꯧꯔꯗꯤ ꯐꯩꯗꯅ ꯑꯗꯨꯁꯨ ꯅꯠꯇꯦ ꯇꯧꯔꯤꯁꯦ ꯅꯨꯄꯤ ꯊꯤꯌꯣꯁꯨ ꯌꯥꯗꯦ ꯃꯥꯏ ꯄꯥꯕꯨꯡꯕꯁꯤꯅ ꯈꯔ ꯍꯥꯏꯌꯣ ꯍꯥꯏꯔꯒꯅꯅꯦ ꯑꯁꯅ ꯆꯥꯕꯅ ꯌꯥꯗꯕꯁꯤꯕꯨ ꯑꯣꯏ ꯀꯩ ꯍꯥꯏꯅꯣ ꯑꯩ ꯀꯩ ꯉꯥꯡꯅꯗꯣꯔꯤꯒꯦ ꯑꯩ ꯑꯩ ꯅ ꯅ ꯆꯥꯔꯤꯉꯩ ꯉꯥꯡꯅꯕ ꯋꯥꯏ ꯉꯝꯃꯣꯏ ꯍꯥꯏꯗꯅꯅꯦ ꯍꯦꯛꯇ ꯌꯥꯗꯦ ꯀꯌꯥꯅꯝ ꯇꯥꯗꯦ ꯏꯕꯦꯝꯃ ꯑꯩ ꯅꯪꯒꯤꯗꯤ ꯅꯆꯥꯗꯨꯅ ꯅꯃꯧ ꯊꯤꯖꯜꯂꯕꯅꯤꯅ ꯅ ꯐꯔꯝꯒꯅꯤꯗꯣ
ꯎꯝ ꯅꯨꯄꯤ ꯌꯥꯎꯕ ꯍꯥꯏꯁꯦ ꯌꯥꯝ ꯀ ꯑꯁ ꯅꯨꯡꯉꯥꯏꯖꯗꯕ ꯅꯪ ꯅꯨꯄꯥ ꯉꯥꯛꯇꯅꯤꯅ ꯋꯥꯔꯝꯒꯅꯤꯅ ꯅꯨꯄꯤ ꯑꯃ ꯌꯥꯎꯕ ꯍꯥꯏꯁꯦ ꯌꯥꯝ ꯐꯈ꯭ꯔꯦꯀꯣ ꯑꯉꯥꯡꯗ ꯊꯥꯏꯅꯗꯤ ꯅꯨꯄꯤ ꯅꯨꯄꯥꯅ ꯃꯔꯨꯅꯤ ꯅꯨꯄꯥ ꯍꯥꯟꯅ ꯄꯣꯛꯄꯅ ꯃꯌꯥꯝꯁꯤꯅ ꯂꯣꯏꯔ ꯑꯃꯨꯛ ꯑꯇꯣꯏꯕ ꯅꯨꯄꯥ ꯄꯣꯛꯇꯗꯤ ꯂꯨꯅ ꯇꯧꯤꯒ ꯇꯧꯗꯦꯒ ꯑꯩꯈꯣꯏꯗꯤ ꯑꯗꯨ ꯄꯥꯈꯠꯇꯅꯅꯦ ꯅꯨꯄꯥ ꯑꯣꯏꯔꯛꯂꯣꯏꯗ꯭ꯔꯥ ꯑꯗꯩ ꯑꯩꯅꯒ ꯄꯥꯈꯠꯈꯤꯕꯁꯤꯗꯤ ꯅꯧꯔꯤꯀꯥꯟꯗ ꯍꯧꯖꯤꯛꯇꯤ ꯑꯗꯨ ꯑꯝꯇ ꯃꯋꯥ ꯂꯧꯕꯤꯔꯣꯏ ꯍꯧꯖꯤꯛꯀ ꯑꯣꯏꯔꯝꯃꯗꯤ ꯅꯨꯄꯤ ꯑꯃ ꯍꯦꯛ ꯌꯥꯎꯕꯁꯤꯅꯅꯦ ꯃꯃꯥꯗ ꯈ꯭ꯋꯥꯏ ꯀꯣꯝꯖꯈ꯭ꯔꯕ ꯑꯗꯨ ꯑꯩ ꯏꯆꯥꯅꯨꯄꯤꯁꯤꯗ ꯑꯝꯇꯛ ꯒ꯭ꯌꯥꯟ ꯇꯥꯈ꯭ꯔꯖꯥꯠꯅꯤ ꯅꯪꯒꯤꯁꯨ ꯑꯝꯇ ꯌꯥꯎꯔꯃꯗꯤꯅꯅꯦ ꯑꯩꯁꯨ ꯈꯟꯕꯨ ꯈꯜꯂꯤꯅꯦ ꯑꯩꯅꯒ ꯑꯅꯤ ꯁꯨꯔꯝꯃꯗꯤ ꯑꯃ ꯄꯤꯔꯛꯀꯅꯤ ꯃꯥꯅ ꯑꯗꯨꯅꯃꯠꯇ
ꯑꯩꯅꯖꯨꯅꯦ ꯍꯥꯏꯔꯗꯧꯅꯦ ꯅꯆꯥ ꯅꯆꯨ ꯄꯤꯅꯧꯑꯩ ꯌꯧꯖꯔꯛꯒꯦꯅ ꯍꯦꯛꯇ ꯍꯥꯏꯔ ꯍꯥꯏꯔꯒꯦ ꯈꯜꯂꯕꯅꯦ ꯑꯗꯨꯕꯨ ꯅꯪꯁꯨꯅꯦ ꯑꯛꯇ ꯁꯨꯔꯛꯇꯦ ꯑꯩ ꯁꯨꯗꯦꯅ ꯁꯨꯗ꯭ꯔꯕ ꯈꯪꯗꯦ ꯑꯩ ꯌꯥꯎꯗ꯭ꯔꯦꯅ ꯑꯗꯣ ꯅꯆꯥꯥꯅ ꯑꯣꯏꯅ ꯏꯃꯧ ꯑꯣꯏꯔꯁꯤꯔ ꯈꯪꯗꯦꯕꯨ ꯇꯧꯔꯤꯁꯦ ꯏꯆꯥ ꯅꯨꯄꯥ ꯑꯍꯟꯒꯤ ꯅꯨꯄꯤ ꯀꯣꯏꯔꯁꯨ ꯌꯥꯗꯦ ꯅꯆꯥ ꯅꯨꯨꯄꯤꯗꯨꯁꯨ ꯅꯨꯄꯥ ꯀꯣꯏꯗꯦ ꯍꯥꯏꯔꯕꯅꯤꯅ ꯃꯕꯥꯅꯤ ꯑꯣꯏꯅ ꯁꯤꯟꯕꯤꯔꯁꯤꯔꯅꯦ ꯅꯪꯕꯨꯣ
ꯍꯣꯏꯅꯦ ꯑꯁ ꯌꯥꯝꯅꯕꯨ ꯑꯐꯕ ꯑꯣꯏꯅ ꯅꯍꯥꯡꯈꯩ ꯈꯟꯕꯨ ꯈꯜꯂꯨꯗꯦꯅꯦ ꯑꯗꯨ ꯑꯗꯨꯕꯨ ꯑꯩꯒꯤ ꯏꯆꯥ ꯅꯨꯨꯄꯤꯁꯦ ꯑꯗꯨꯒꯨꯝꯕ ꯋꯥ ꯍꯧꯗꯣꯛꯀꯅꯤ ꯈꯟꯕꯗ ꯑꯩꯗꯤ ꯀꯩꯝ ꯍꯥꯏꯕ ꯉꯝꯃꯣꯏꯗꯔꯤꯕꯣ ꯆꯤꯟꯁꯤꯗꯩ ꯀꯔꯤꯕꯨ ꯀꯃꯥꯏꯅ ꯍꯥꯏꯗꯣꯏꯅꯣ ꯃꯥꯅ ꯎꯠꯂꯤꯕ ꯃꯑꯣꯡ ꯃꯇꯧꯁꯤꯒ ꯑꯗꯨ ꯍꯥꯏꯔꯒꯅꯦ ꯏꯆꯥꯅꯨꯄꯤꯅꯤ ꯌꯥꯝ ꯏꯪ ꯇꯞꯄꯤ ꯍꯥꯏꯅ ꯈꯜꯂꯒꯅꯦ ꯃꯥꯗꯤ ꯑꯥ ꯅꯨꯄꯥꯅ ꯅꯍꯥꯅ ꯍꯧꯔꯛꯄꯒꯖꯦ ꯀꯔꯤ ꯍꯦꯛ ꯈꯨꯝꯗꯕ ꯖꯥꯠꯅꯤ ꯃꯤꯅ ꯃꯔꯣꯟ ꯊꯣꯛꯇꯕ꯭ꯔꯥꯅꯅꯦ ꯋꯥ ꯂꯥꯎꯅꯔꯤ ꯂꯩꯀꯥꯏꯗ ꯍꯪꯅꯗꯅ ꯑꯩꯗꯤ ꯈꯨꯝ ꯀꯥꯏ ꯗꯧꯔꯅꯦ ꯏꯆꯥ ꯄꯗꯣ ꯋꯥ ꯉꯪꯒꯟꯗꯕꯅꯤ ꯉꯪꯒꯟꯗꯕ ꯕꯅꯤꯅ ꯀꯨꯝꯕꯗꯇ ꯋꯥꯔꯕꯅꯦ
ꯎꯝ ꯍꯨꯝ ꯍꯨꯝ ꯍꯣꯏꯁꯦ ꯍꯣꯏꯁꯦ ꯀꯩꯝ ꯈꯜꯂꯨꯅꯨꯁꯦ ꯑꯩꯅꯦ ꯃꯥꯡꯒꯣꯟ ꯍꯦꯛ ꯀꯥꯔꯛꯑꯒꯦ ꯏꯃꯧꯑꯣꯏꯕ ꯑꯣꯏꯅꯅꯦ ꯍꯦꯛꯇ ꯍꯥꯏꯕ ꯂꯥꯛꯑꯗꯧꯅꯦ ꯅꯪꯅꯅꯦ ꯌꯥꯗ ꯂꯥꯛꯇ ꯌꯥꯄꯣꯠꯇꯦꯀꯣ ꯅꯆꯥꯅꯨꯄꯤꯗꯁꯨꯅꯦ ꯈꯔ ꯍꯥꯏꯅꯧ ꯎꯝꯃ ꯑꯩꯈꯣꯏ ꯏꯇꯥꯅ ꯁꯨꯃꯥꯏꯅ ꯍꯥꯏꯔꯛꯏ ꯅꯪꯗꯣ ꯃꯃꯧ ꯑꯣꯏꯖꯔꯒꯦ ꯍꯥꯏ ꯑꯥꯅ ꯍꯥꯏꯌꯨ ꯏꯆꯥ ꯅꯨꯨꯄꯥꯗꯨꯁꯨꯅꯦ ꯍꯟꯗꯛ ꯑꯦꯛꯖꯥꯝ ꯑꯃ ꯊꯥꯈꯤꯕꯅꯦ ꯊꯕꯛꯀꯤ ꯑꯗꯨꯗꯣ ꯍꯦꯛ ꯈꯟꯕꯒꯅꯦ ꯍꯦꯛꯇ ꯂꯧꯔꯗꯕꯅꯤ ꯑꯩꯅꯅꯦ ꯏꯃꯥ ꯑꯣꯏꯅꯤꯡꯗꯅꯅꯦ ꯍꯥꯏꯒꯦ ꯈꯜꯂꯝꯕꯁꯦ ꯀꯨꯏꯔꯕ ꯑꯗꯨꯗꯅꯦ ꯏꯇꯥꯗꯅꯦ ꯍꯧꯗꯣꯛꯀꯗꯕꯁꯦ ꯏꯇꯥꯅꯁꯨ ꯍꯦ ꯋꯥꯗꯣ ꯍꯥꯏꯔꯛꯇꯕꯅꯤꯅꯅꯦ ꯍꯧꯗꯣꯛꯐꯝ ꯑꯃ ꯈꯪꯗꯕꯒꯤ ꯑꯩꯁꯦ ꯀꯩ ꯍꯥꯏꯗꯣꯏꯅ ꯈꯪꯗꯗꯅ ꯂꯩꯔꯝꯃꯤꯅꯦ ꯍꯥꯏꯕ ꯅꯪꯕꯨ
ꯍꯣ ꯍꯣ ꯑꯩꯅ ꯍꯦꯛ ꯏꯆꯥ ꯅꯨꯨꯄꯤꯗ ꯋꯥꯁꯦ ꯍꯧꯗꯣꯛꯑꯒꯦ ꯑꯗꯨꯒ ꯍꯦꯛ ꯑꯃꯨꯛ ꯈꯟꯅꯕ ꯍꯥꯏꯗꯨꯅꯤ ꯑꯩ ꯑꯩ ꯌꯥꯝ ꯐꯕ ꯋꯥꯔꯤ ꯑꯃ ꯂꯩꯔꯦꯅ ꯍꯦꯛꯇ ꯍꯧꯗꯣꯛꯑꯒꯦ ꯃꯉꯣꯟꯗ
ꯍꯣꯏ ꯍꯣꯏ ꯏꯇꯥ ꯏꯇꯥꯁꯨꯅꯦ ꯀꯩꯅꯣ ꯇꯧꯅꯦ ꯀꯩꯊꯦꯜ ꯆꯠꯀꯅꯤꯁꯨ ꯍꯥꯏꯈꯤꯗꯅ ꯆꯠꯊꯣꯛꯎꯔꯣ ꯑꯩꯁꯨ ꯊꯝꯃꯒꯦ ꯑ ꯏꯆꯥ ꯏꯆꯥꯅꯨꯄꯥꯒꯩꯗꯨꯁꯨ ꯍꯜꯂꯛꯑꯝꯃꯅꯤ ꯃꯥꯒꯤ ꯆꯥꯛ ꯏꯁꯤꯡ ꯑꯝꯇ ꯊꯤꯕꯤꯔꯨꯈꯤꯒꯦꯀꯣ ꯍꯣ
ꯍꯣꯏꯍꯣ ꯍꯣꯏ ꯏꯇꯥ ꯊꯝꯃꯣ ꯊꯝꯃꯣ